ꯅꯦꯠꯋꯥꯛ ꯌꯥꯝ ꯅꯨꯡꯉꯥꯏꯌꯦꯅꯦ ꯍꯧꯖꯤꯛꯇꯤ ꯍꯣꯏ
ꯑꯣ ꯅꯦꯠꯋꯥꯛꯁꯦ ꯅꯨꯡꯉꯥꯏꯕꯅꯤ ꯑꯣ ꯅꯪ ꯎꯝ ꯅꯪꯒꯤ ꯑꯣꯏꯔꯝꯒꯅꯤ ꯍꯦ ꯅꯉꯣꯟꯗꯒꯤ ꯑꯣꯏꯔꯝꯒꯅꯤ
ꯍꯣꯏ
ꯑꯗꯨꯅꯦ ꯍꯧꯖꯤꯛꯇꯤ ꯆꯥꯕ ꯊꯛꯄ ꯇꯧꯗ꯭ꯔꯣ
ꯆꯥꯕ ꯊꯛꯄ ꯇꯧꯗꯔꯦ ꯆꯥꯗꯔꯦ ꯏꯆꯥ ꯅꯨꯨꯄꯤꯅ ꯑꯩꯃꯥ ꯆꯥꯛ ꯂꯥꯝꯃꯦ ꯆꯥꯛ ꯂꯥꯝꯂꯗꯤ ꯆꯥ ꯌꯥꯝ ꯂꯩꯕꯅꯦ ꯍꯥꯏꯕ ꯑꯩꯅ
ꯎꯝ
ꯃꯈꯣꯏꯒꯤ ꯆꯥꯛꯁꯦ ꯀꯔꯝꯕ ꯑꯣꯏꯕꯔꯥ ꯈꯪꯗꯦ
ꯆꯥꯛ ꯂꯥꯝꯃꯦ ꯍꯥꯏꯗꯤ ꯆꯥꯛꯗꯣ ꯂꯩꯔꯦ ꯏꯟꯁꯥꯡꯁꯨ ꯂꯩꯔꯦ ꯆꯥꯕ ꯌꯥꯔꯦꯕ
ꯈꯪꯗꯦ ꯀꯔꯤ ꯂꯥꯝꯕꯔꯥ ꯈꯪꯗꯦ
ꯆꯥꯛ ꯃꯩ
ꯆꯥꯛ ꯂꯩꯔꯦ ꯂꯣꯏꯔꯛꯑꯗꯤ ꯎꯝ ꯑꯗꯨ ꯑꯣꯏꯔꯝꯅꯤ ꯃꯝ ꯃꯝ ꯃꯝ ꯃꯄꯥꯁꯨ ꯀꯟꯅ ꯇꯨꯝꯂꯤ ꯃꯆꯥ ꯅꯨꯨꯄꯥꯁꯨ ꯇꯨꯝꯈ꯭ꯔꯦ ꯍꯧꯖꯤꯛ
ꯊꯕꯛ ꯋꯥꯅ ꯆꯠꯄꯒꯤ
ꯈꯪꯗꯦ ꯃꯈꯣꯏꯒꯤ ꯊꯕꯛꯗꯨꯁꯨ ꯂꯣꯏ ꯂꯣꯏꯍꯟꯅꯤꯡꯈ꯭ꯔꯕꯅꯦ ꯑꯩꯅ ꯄꯩꯁꯥꯗꯣ ꯆꯤꯟꯕꯅꯤꯅ ꯂꯣꯏꯍꯟꯅꯤꯡꯒ꯭ꯔꯦ ꯂꯣꯏꯗ꯭ꯔꯗꯤ ꯄꯩꯁꯥꯗꯨꯁꯨ ꯄꯤꯔꯣꯏꯗꯅꯀꯣ
ꯎꯝ
ꯑꯗꯨꯒꯤ ꯂꯣꯏꯔꯣꯏꯗ꯭ꯔꯣ ꯍꯥꯏꯔꯒ ꯊꯕꯛ ꯑꯗꯨꯝ ꯁꯨꯔꯒ ꯂꯩꯕꯁꯦ ꯐꯠꯇ꯭ꯔꯣ ꯍꯥꯏꯔ ꯑꯁ ꯑꯗꯨꯕꯨꯗꯤ ꯐꯩꯌꯦ ꯑꯗꯨ ꯑꯣꯏꯔꯁꯨ ꯄꯩꯁꯥꯗꯣ ꯄꯤꯔꯛꯇ꯭ꯔꯤꯕꯅꯤꯅ ꯂꯣꯏꯔꯗꯤ ꯑꯗꯨꯝ ꯄꯩꯁꯥꯗꯣ ꯈꯔꯇꯪ ꯑꯣꯏꯔꯁꯨ ꯄꯤꯔꯛꯑꯗꯤ ꯑꯁ ꯀꯔꯤ ꯀꯔꯤ ꯄꯣꯠꯆꯩ ꯂꯩꯕ ꯌꯥꯔꯦꯗꯅ ꯍꯥꯏꯕꯤꯕ ꯍꯧꯖꯤꯛꯁꯦ ꯄꯤꯌꯥꯁꯁꯨ ꯂꯩꯗꯕ ꯌꯥꯗꯦ ꯆꯅꯝꯁꯨ ꯑꯗꯨꯒ ꯊꯥꯎꯒꯨꯝꯕꯁꯨ ꯗꯔꯀꯥꯔ ꯌꯥꯝ ꯂꯩꯔꯦꯕ ꯉꯔꯤ ꯉꯇꯥꯏ ꯂꯩꯗꯅꯀꯣ ꯑꯗꯨ ꯀꯨꯝꯕꯗꯣ ꯌꯥꯝ ꯗꯔꯀꯥꯔ ꯂꯩꯌꯦꯕ ꯑꯗꯨꯅ
ꯎꯝ
ꯃꯄꯥꯡꯒꯣꯟꯅ ꯍꯥꯏꯕ ꯗꯔꯀꯥꯔ ꯌꯥꯝ ꯂꯩꯈ꯭ꯔꯦ꯫
ꯑꯗꯨ ꯅꯣꯏꯒꯤ ꯑꯅꯛꯄ ꯗꯨꯀꯥꯟꯗ ꯆꯠꯁꯦ꯫ ꯕꯛꯀꯤꯒꯤ ꯂꯧꯕ ꯌꯥꯗꯕ꯭ꯔꯣ꯫
ꯑꯁ ꯑꯗꯨꯒꯨꯝꯕꯗꯣ ꯑꯩꯗꯤ ꯅꯧꯇꯦꯅꯦ ꯑꯗꯨꯒꯨꯝꯕꯗꯤ꯫
ꯅꯣꯡ ꯐꯊꯣꯛꯇꯤ ꯑꯦꯍ ꯁꯨꯃꯥꯏꯅ ꯇꯧꯁꯦ ꯑꯩ ꯍꯧꯖꯤꯛ ꯐꯔꯛ ꯇꯥꯛꯑꯦꯅꯦ ꯇꯧꯔ ꯂꯣꯏꯔꯦꯅꯦ꯫
ꯑꯁ ꯍꯥꯟꯅꯧ ꯉꯥꯏꯕ ꯍꯥꯟꯅ ꯂꯩꯃꯤꯟꯅꯕ ꯀꯣꯏ ꯄꯤ ꯐꯤꯒꯗꯧꯕ
ꯎꯝ ꯅꯦ ꯃꯤ ꯑꯅꯧꯕꯗ ꯋꯥꯈꯟ ꯈꯪꯅꯗ꯭ꯔꯗꯤꯀꯣ
ꯑꯅꯧꯕꯁꯤꯡꯗꯣ ꯌꯥꯝ ꯁꯥꯊꯤꯌꯦ ꯀꯣ꯫
ꯎꯝ
ꯑꯩꯈꯣꯏ ꯅꯥꯒꯥ ꯁꯤꯡꯁꯨꯀꯣ ꯌꯥꯝ ꯁꯥꯊꯤ ꯁꯥꯊꯤꯕ ꯂꯩꯌꯦ꯫ ꯅꯍꯥꯟ ꯉꯔꯥꯡꯗꯣ ꯑꯩꯈꯣꯏꯁꯦ ꯑꯥ ꯑꯁꯤ ꯑꯄꯥꯎꯖꯣꯏꯒ ꯂꯥꯛꯄ ꯂꯝꯕꯤꯗ꯫ ꯀꯟꯅ ꯒꯥꯔꯤ ꯊꯧꯔꯛꯄ ꯒꯥꯔꯤꯗꯣ ꯀꯟꯃꯜꯂꯦ ꯇꯞꯅ ꯊꯧꯋꯣ ꯍꯥꯏꯅ ꯂꯥꯎꯕꯤꯔꯒ ꯀꯔꯤ ꯍꯥꯏꯕ꯭ꯔꯥ ꯃꯈꯣꯏꯅ ꯀꯨꯝꯔꯛꯄꯗꯣ ꯀꯔꯤ ꯎꯝ ꯑꯁ ꯈꯨꯝꯕꯁꯨ ꯍꯩꯇꯦꯅꯦ ꯅꯊꯧ ꯂꯩꯕ꯭ꯔꯥ ꯍꯥꯏꯕꯒꯨꯝꯕ ꯀꯣ
ꯎꯝ
ꯎꯁꯤꯠꯇꯅ ꯈꯨꯝꯕ ꯈꯨꯁꯤꯅꯤ ꯈꯨꯁꯤ ꯍꯥꯏꯔꯒꯀꯣ ꯑꯗꯨꯗꯗꯤ ꯁꯥꯎꯅꯤꯡꯔꯛꯈ꯭ꯔꯦꯕ ꯀꯔꯤꯔ ꯅꯈꯣꯏꯕꯨ ꯅꯨꯡꯁꯤꯔꯒ ꯍꯥꯏꯔꯒ ꯑꯩꯒꯤ ꯈꯨꯠꯁꯤꯅꯦ ꯍꯥꯏꯕꯁꯤꯗꯤ ꯍꯥꯏꯔꯒ ꯃꯈꯣꯏ ꯑꯅꯤꯗꯨ ꯅꯨ ꯄꯥ ꯃꯆꯥ ꯑꯅꯤꯗꯨ ꯒꯥꯔꯤ ꯈꯥꯝꯔꯒ ꯂꯥꯛꯄ꯫ ꯑꯩꯈꯣꯏꯁꯨ ꯑꯩꯈꯣꯏꯁꯨ ꯃꯃꯥꯁꯤꯡꯁꯨ ꯌꯥꯎꯕꯅꯦ ꯀꯨꯝꯔꯦ
ꯎꯝ
ꯑ ꯑꯗꯨꯒ ꯏꯃꯩ ꯑꯩꯈꯣꯏ ꯔꯣꯡꯃꯩꯒꯤ ꯂꯣꯟꯗꯥ ꯈ꯭ꯔꯦꯕ ꯑꯗꯨ ꯑꯣꯏꯕꯒꯤ ꯅꯈꯣꯏꯗꯣ ꯅꯨꯡꯁꯤꯕꯒꯤ ꯇꯥꯞꯅ ꯊꯧꯋꯣ ꯍꯥꯏꯕꯥꯏ ꯒꯤ ꯋꯥꯍꯩꯗꯣ ꯅꯪ ꯅꯈꯣꯏ ꯀꯌꯥꯃꯨꯛ ꯁꯥꯎꯅꯤꯡꯕ꯭ꯔꯅꯦ ꯑꯩꯈꯣꯏꯅ ꯅꯩ
ꯅꯪꯒꯤ ꯑꯪꯀꯜꯒꯨꯝꯅ ꯈꯜꯂꯒ ꯅꯄꯥꯒꯨꯝꯅ ꯈꯜꯂꯒ ꯇꯝꯅ ꯒꯥꯔꯤꯗꯨ ꯊꯧꯋꯣ ꯁꯣꯛꯀꯅꯤ ꯍꯥꯏꯕꯒꯤ ꯍꯥꯏꯞ ꯍꯥꯏꯕ ꯃꯇꯝꯗ ꯅꯈꯣꯏꯅ ꯀꯨꯠꯁꯤꯅꯤ ꯀꯨꯠꯁꯤ ꯍꯥꯏꯅ ꯁꯨꯃꯥꯏꯅ ꯂꯥꯎꯕ ꯌꯥꯕ꯭ꯔꯥ ꯍꯥꯏꯔꯒ ꯑꯗꯨ ꯑꯣꯏꯔꯒ ꯃꯈꯣꯏꯅꯤꯗꯣ ꯌꯥꯝꯁ ꯁꯥꯎ ꯐꯥꯎꯒꯠꯂꯒꯀꯣ ꯑꯩꯈꯣꯏꯅꯤ ꯁꯨꯃꯥꯏꯅ ꯍꯥꯏꯗꯦ ꯍꯥꯏꯗꯅ ꯑꯩꯅ ꯍꯥꯏꯕ ꯅꯆꯤꯟ ꯊꯤꯒꯅꯨ ꯑꯩꯈꯣꯏ ꯃꯃꯥ ꯃꯝ ꯁꯦ ꯅꯡ ꯅꯈꯣꯏꯅ ꯈꯨꯁꯤꯅꯤ ꯈꯨꯁꯤ ꯍꯥꯏꯅ ꯂꯥꯎꯕꯗꯣ ꯇꯥꯕꯗꯒꯤꯅꯦ ꯑꯩꯈꯣꯏꯅ ꯁꯥꯎꯔꯛꯄꯁꯦ ꯍꯥꯏꯕꯀꯣ
ꯑꯗꯨꯗ ꯑꯩꯅ ꯅ ꯅꯈꯣꯏꯅꯤ ꯆꯤꯟ ꯍꯩꯃꯜꯂꯦ ꯑꯍꯟ ꯑꯃꯅ ꯍꯥꯏꯔꯗꯤ ꯀꯔꯤꯔ ꯍꯥꯏꯕꯅꯣ ꯈꯟꯊꯑꯣꯅꯦ ꯍꯥꯏꯕꯤꯕ ꯍꯥꯏꯕꯗꯤ ꯑꯩꯈꯣꯏꯅ ꯍꯥꯏꯗ꯭ꯔꯗꯤ ꯑꯍꯟ ꯁꯤꯡ ꯁꯥꯎꯅꯤꯡꯔꯒ ꯐꯨꯔꯁꯨꯀꯣ ꯐꯔꯛ ꯇꯥꯒꯅꯤ ꯍꯥꯏꯕꯒꯤ ꯑꯩꯈꯣꯏꯅ ꯈꯥꯝꯕꯤꯕꯅꯦꯕ ꯑꯍꯟ ꯑꯃꯅ ꯍꯥꯏꯔꯗꯤ ꯀꯔꯤꯔꯥ ꯍꯣꯏ ꯀꯔꯤ ꯑꯣꯏꯕ꯭ꯔꯥ ꯄꯥꯎ ꯍꯥꯏꯅ ꯍꯥꯏꯕ ꯌꯥꯗꯕ꯭ꯔꯥ ꯇꯞꯅ ꯉꯥꯡꯕ ꯌꯥꯗꯕ꯭ꯔꯥ ꯅꯈꯣꯏ ꯁꯤꯗ ꯂꯥꯛꯔꯒ ꯈꯨꯁꯤ ꯇꯧꯕ ꯌꯥꯕ꯭ꯔꯥ ꯑꯩꯈꯣꯏ ꯃꯃꯥꯁꯤꯡꯁꯨ ꯂꯩꯌꯦꯅꯦ ꯍꯥꯏꯕꯤꯕ ꯑꯗꯨꯒ ꯃꯩꯔꯥ ꯄꯥꯏꯁꯨ ꯂꯩ ꯄꯤꯅꯁꯨ ꯂꯥꯛꯔꯒ ꯑꯗꯨꯅꯦ ꯍꯥꯏꯕꯁꯨ ꯉꯝꯗ꯭ꯔꯦ ꯍꯥꯏꯔꯒ ꯂꯝ ꯍꯦꯟꯕ ꯃꯤ ꯑꯣꯏꯔꯗꯤ ꯑꯩ ꯑꯣꯏꯔꯁꯨ ꯃꯤꯒꯤ ꯖꯥꯇꯤ ꯑꯣꯏꯔꯁꯨ ꯐꯨꯒꯗꯧꯕꯅꯤ ꯐꯥꯅꯤꯡꯉꯥꯏ ꯁꯤꯟꯕꯅꯤ ꯍꯥꯏꯅꯀꯣ ꯍꯣꯏ ꯍꯣꯏ ꯍꯥꯏꯔꯒ ꯑꯗꯨꯗ ꯃꯈꯣꯏꯅꯤꯗꯣ ꯍꯟꯈ꯭ꯔꯕꯅꯦ
ꯎꯝ
ꯁꯥꯎꯗꯤ ꯁꯥꯎꯅꯤꯡꯕꯅꯦꯕꯀꯣ ꯁꯤꯒꯨꯝꯕ ꯃꯤꯗꯣ ꯑꯗꯨꯒꯤ ꯍꯥꯟ ꯍꯧꯖꯤꯛꯀꯥꯟ ꯂꯥꯛꯄ ꯃꯤꯁꯤꯡꯁꯦ ꯖꯧꯒꯣꯠ ꯆꯥꯕ ꯑꯃ ꯐꯥꯎ ꯂꯩꯇꯕꯅꯤ ꯍꯥꯏꯔꯁꯨ ꯌꯥꯝꯅ ꯃꯈꯣꯏꯗꯤ ꯂꯧꯗꯦ ꯑꯍꯥꯟꯕ ꯂꯩꯕꯅꯤꯅ ꯑꯣꯚꯔꯁ꯭ꯃꯥꯔꯠ ꯆꯠꯂꯦ ꯍꯥꯏꯔꯝꯒꯅꯤ ꯑꯗꯨꯕꯨ ꯌꯥꯗꯦꯕꯀꯣ
ꯍꯣꯏ
ꯅꯤꯌꯣꯝ ꯃꯈꯥꯗꯗꯤ ꯂꯩꯒꯗꯧꯕꯅꯦꯕ ꯃꯤ ꯍꯥꯏꯕꯁꯦ ꯑꯗꯨꯒꯤ ꯑꯩꯈꯣꯏꯅ ꯋꯥꯔꯤ ꯁꯥꯔꯦ ꯅꯧꯅ ꯂꯥꯛꯄ ꯈꯣꯏ ꯁꯤꯡꯁꯦ ꯖꯒꯣꯠ ꯆꯥꯕ ꯑꯃ ꯐꯥꯎ ꯂꯩꯇꯦ ꯍꯥꯏꯔ ꯍꯣꯏ ꯑꯁꯦꯡꯕꯅꯤ ꯑꯩꯈꯣꯏ ꯍꯥꯟꯅꯗꯤ ꯇꯨꯃꯤꯟ ꯇꯨꯃꯤꯟꯅ ꯂꯩꯅꯔꯦ ꯍꯧꯖꯤꯛꯇꯤ ꯍꯧꯖꯤꯛ ꯀꯥꯟꯅꯤ ꯁꯨꯌꯥ ꯌꯥꯗ꯭ꯔꯦ ꯍꯥꯏꯅꯀꯣ ꯋꯥꯔꯤ ꯁꯥꯔꯛꯈ꯭ꯔꯕꯅꯤ
ꯎꯝ
ꯎ
ꯃꯤꯁꯦ ꯌꯥꯝ ꯂꯥꯛꯄꯅꯤꯅ ꯀꯣ
ꯑꯗꯨꯅꯦ ꯃꯊꯣꯡ ꯃꯔꯥꯡ ꯈꯪꯗꯕ ꯃꯤꯁꯤꯡꯁꯨ ꯌꯥꯝꯃꯦ ꯑꯗꯨꯒ ꯑꯁꯤꯗ ꯂꯩꯕꯁꯤꯡꯁꯦ ꯃꯃꯥ ꯃꯆꯦ ꯉꯛꯇꯅꯤ ꯃꯃꯥ ꯃꯄꯥ ꯌꯥꯎꯗꯕ ꯌꯥꯝꯕꯅꯤꯅꯀꯣ
ꯎꯝ
ꯁ꯭ꯀꯨꯜ ꯀꯥꯅꯤꯡꯉꯥꯏꯒꯨꯝꯕ ꯂꯥꯛꯄ ꯑꯗꯨꯒꯨꯝꯕ ꯈꯛ ꯌꯥꯝꯕꯅꯤꯅ
ꯎꯝ
ꯂꯨꯒꯗꯔꯤꯕꯅꯦꯕ ꯍꯥꯏꯕꯗꯤ ꯃꯃꯥ ꯃꯄꯥ ꯌꯥꯎꯔꯗꯤ ꯑꯍꯤꯡꯗ ꯑꯣꯏꯔꯁꯨ ꯏꯆꯥꯁꯤꯡꯗꯨ ꯆꯥꯛꯍꯟꯗꯦꯗꯅ
ꯎꯝ
ꯑꯗꯨ ꯅꯠꯇ꯭ꯔꯦꯕ ꯍꯧꯖꯤꯛꯇꯤ ꯃꯈꯣꯏꯒꯤ ꯈꯨꯠꯁꯤ ꯈꯨꯠꯁꯤ ꯇꯧꯔꯒ ꯂꯩꯔꯦꯕ
ꯎꯝ ꯑ ꯍꯤꯛ ꯀ ꯍꯤꯛ
ꯄꯥꯎꯗꯤꯅꯒ ꯊꯥꯖꯩ ꯁꯣꯝꯅ ꯃꯈꯣꯏꯒꯤ ꯃꯄꯥꯗ ꯑꯣꯏꯔꯝꯒꯅꯤ ꯒꯥꯔꯤ ꯈꯥꯝꯕꯗꯣ ꯑꯗꯨ ꯀꯅꯥ ꯈꯣꯏꯔꯥ ꯍꯥꯏꯕ ꯑꯃꯛꯗꯤ ꯆꯠꯂꯒ ꯌꯦꯡꯈꯤꯁꯦꯀꯣ ꯒ꯭ꯌꯥꯟ ꯇꯥꯗꯦ ꯍꯧꯖꯤꯛꯇꯤ ꯅꯥꯒ ꯑꯩꯈꯣꯏꯒꯤ ꯔꯣꯛꯃꯩ ꯐꯣꯝꯁꯨ ꯂꯩꯔꯕꯅꯤꯅꯀꯣ ꯔꯣꯛꯃꯩ ꯐꯣꯝ ꯃꯃꯥꯁꯤꯡꯒꯤ ꯇꯣꯉꯥꯟꯅ ꯂꯩꯈ꯭ꯔꯦꯗꯅ
ꯍꯣꯏ
ꯑꯗꯨꯅ ꯑꯩꯈꯣꯏꯅꯁꯨ ꯋꯥꯔꯛꯄ ꯌꯥꯕꯗꯣ ꯋꯥꯔꯛꯄ ꯌꯥꯏꯑꯕ ꯍꯥꯏꯕꯗꯤ ꯑꯇꯣꯞꯄꯒꯤ ꯖꯥꯇꯤꯅ ꯋꯥꯔꯛꯄ ꯍꯦꯟꯅꯀꯣ ꯑꯩꯈꯣꯏꯅ ꯋꯥꯔꯛꯄꯅ ꯐꯩꯌꯦꯕ
ꯌꯥꯝ ꯂꯨꯈꯔꯦ ꯄ꯭ꯔꯤꯊꯤꯕꯤꯁꯦ ꯈꯪꯗ꯭ꯔꯦ ꯃꯊꯛ ꯃꯈꯥ ꯑꯣꯜꯂꯦ
ꯎꯝ ꯑꯗꯣ ꯍꯌꯦꯡ ꯍꯪꯆꯤꯠꯗꯤ ꯀꯔꯤ ꯊꯕꯛ ꯇꯧꯕꯔꫭ
ꯑꯩ ꯍꯌꯦꯡꯗꯤ ꯌꯨꯝꯗ ꯐꯤ ꯁꯥꯔꯒ ꯂꯩꯒꯗꯧ ꯃꯥꯜꯂꯦ
ꯎꯝ
ꯁꯨꯅꯥꯁꯨ ꯈꯟꯕ ꯂꯣꯏꯗ꯭ꯔꯤ ꯍꯌꯦꯡ ꯂꯣꯏꯔꯅꯤ ꯑꯃꯈꯛ ꯋꯥꯠꯍꯧꯕꯅꯦꯕ ꯉꯔꯥꯡꯗꯁꯨ ꯊꯕꯛ ꯑꯃ ꯂꯩꯕꯒꯤ ꯑꯗꯨꯝ ꯆꯠ ꯆꯥꯠꯇꯧꯕꯗꯒꯤꯀꯣ
ꯃꯊꯪꯗꯗꯤ ꯐꯖꯅ ꯇꯧꯔꯣ
ꯍꯣꯏ ꯐꯤ ꯁ ꯐꯤ ꯁꯥꯕ ꯃꯇꯝꯗ ꯑꯗꯨꯝ ꯐꯣꯟ ꯇꯧꯔꯒ ꯁꯥꯔꯗꯤ ꯐꯤꯁꯨ ꯊꯨꯅ
ꯌꯥꯒꯅꯤꯅꯦ ꯅꯪꯒꯤꯗꯣ ꯅꯪꯒꯤꯗꯤ ꯃꯇꯝ ꯃꯥꯡꯉꯔꯣꯏ
ꯎꯝ
ꯊꯕꯥꯛꯁꯨ ꯁꯨꯕ ꯀꯣ
ꯂꯩꯔꯒꯅꯤ ꯏꯊꯟ ꯉꯥꯛꯇ ꯉꯥꯏꯔꯅꯤ ꯃꯄꯥꯁꯨ ꯊꯕꯛ ꯆꯠꯒꯅꯤ ꯑꯉꯥꯡ ꯑꯅꯤꯁꯨ ꯁꯀꯨꯜ ꯆꯠꯂꯅꯤ
ꯎꯝ
ꯑꯗꯨꯗ ꯏꯊꯟ ꯉꯥꯛꯇ ꯉꯥꯏꯕꯅꯤꯅ ꯑꯗꯨꯝ ꯐꯣꯟꯗ ꯋꯥꯔꯤ ꯁꯥꯔꯒ ꯁꯨꯕ ꯇꯥꯔꯦ
ꯎꯝ
ꯎꯄꯥꯏ ꯂꯩꯇꯦ
ꯏꯃꯥꯏ ꯇꯧꯕ ꯌꯥꯔꯦꯅꯦ
ꯎꯝ ꯅꯨꯡꯁꯥꯅ ꯁꯥꯕꯒꯀꯣ ꯍꯟꯗꯛꯀꯥꯟꯗꯤ
ꯑꯁ ꯅꯨꯡꯁꯥ ꯁꯥꯕ ꯀꯥꯟꯁꯤꯗ ꯐꯤ ꯁꯥꯕꯁꯤꯁꯨ ꯋꯥꯏꯑꯦꯀꯣ
ꯑꯁ ꯈꯨꯋꯥꯅꯤ ꯍꯨꯃꯥꯡꯅ ꯎꯝ
ꯍꯨꯃꯥꯡ ꯀꯥꯡꯕꯗꯨꯅ ꯀꯔꯤ ꯍꯥꯏꯅꯤ ꯌꯥꯝꯅ ꯀꯩꯅꯣ ꯇꯧꯋꯦꯕ
ꯑꯁꯦꯡꯕꯅꯦ ꯖꯔꯥ ꯖꯔꯥ
ꯎꯝ ꯎꯝ ꯏꯪꯡꯅ ꯆꯤꯛꯅ ꯁꯥꯕ ꯉꯝꯗ꯭ꯔꯦꯕ
ꯎꯝ
ꯏꯪꯅꯥ ꯆꯤꯛꯅꯥ ꯉꯁꯤꯗꯤ ꯑꯩꯈꯣꯏꯒꯤ ꯍꯩꯅꯎꯁꯦ ꯃꯨꯟꯕ ꯍꯧꯔꯦ ꯍꯥꯎꯕ ꯍꯥꯎꯇꯕ ꯅ ꯔꯦ ꯃꯊꯪ ꯃꯊꯪ ꯈ꯭ꯔꯈꯔꯗꯤꯀꫭ ꯑꯦ ꯑꯗꯨꯕꯨ ꯅꯣꯏꯒꯤ ꯃꯩꯔꯦꯟꯗꯨꯗꯤ ꯄꯥꯟ ꯄꯥꯟꯗ꯭ꯔꯤꯀꯣ
ꯎꯝ ꯄꯥꯟꯗꯕꯒꯤ ꯂꯣꯏꯅ ꯂꯧꯊꯣꯛꯈ꯭ꯔꯦ
ꯂꯧꯊꯣꯛꯈ꯭ꯔꯕ꯭ꯔꯥ?
ꯎꯝ
ꯃꯇꫭꯟꯗꯤ ꯂꯣꯏꯅ ꯂꯧꯕ꯭ꯔꯣ
ꯅꯧꯋꯦ
ꯎꯝ
ꯂꯎꯔꯒ ꯑ ꯅꯨꯡꯗꯧꯕ ꯑꯩꯈꯣꯏꯒꯤꯁꯨ ꯈꯔ ꯄꯤꯔꯦ ꯑꯩꯈꯣꯏꯒꯤ ꯈꯔ ꯇꯦ ꯈꯣꯏꯒꯤ ꯈꯔ ꯅꯈꯣꯏꯗꯣ ꯂꯥꯛ ꯈꯔ ꯂꯥꯞꯄꯅꯤꯅ
ꯎꯝ
ꯑꯩꯅꯥ ꯍꯤꯡꯒꯣꯜ ꯃꯈꯣꯏꯅ ꯍꯤꯡꯒꯣꯜꯒꯤ ꯄꯣꯠꯆꯩꯁꯤꯡꯗꯣ ꯑꯗꯨꯝ ꯄꯤꯕꯅꯦ ꯅꯨꯡꯗꯧꯕ ꯃꯃꯥꯗꯣꯀꯣ ꯑꯗꯨꯒꯤ ꯑꯁ ꯎꯝ ꯃꯍꯩ ꯄꯥꯟꯗ꯭ꯔꯁꯨ ꯃꯅꯥ ꯈꯛ ꯑꯣꯏꯔꯁꯨ ꯄꯤꯗꯕ ꯌꯥꯗꯦꯅ ꯄꯤꯅꯕ
ꯍꯣꯏꯅꯦ ꯑꯗꯣ ꯅꯣꯏꯒꯤꯗꯨꯗꯤ ꯂꯧꯊꯣꯛꯇ꯭ꯔꯁꯨ ꯌꯥꯝ ꯀꯩꯅꯣ ꯇꯧꯃꯜꯂꯦꯕ ꯑꯗꯨ ꯂꯧꯊꯣꯛꯄꯗꯨꯅ ꯐꯩ
ꯂꯧꯊꯣꯛꯔꯒ ꯏꯍꯥꯡ ꯍꯥꯡꯔꯒ ꯂꯩꯌꯦ
ꯏꯍꯥꯡ ꯍꯡꯉꯥ ꯅꯥꯟꯅ ꯂꯩꯔꯦ
ꯌꯦꯟ ꯃꯆꯥ ꯂꯣꯢꯁꯨ ꯂꯣꯏꯅꯤꯡꯕꯅꯦ ꯄꯩꯁꯥꯁꯨ ꯄꯩꯁꯥꯗꯣ ꯑꯗꯨꯅꯅꯦ ꯊꯕꯛꯒꯤ ꯄꯩꯁꯥꯗꯣ ꯈꯔꯇꯥꯡ ꯑꯣꯏꯔꯁꯨ
ꯌꯦꯟ ꯃꯆꯥ ꯃꯔꯤ ꯃꯉꯥ ꯈꯛꯇ ꯂꯧꯕꯤꯌꯨꯔꯣ ꯍꯌꯦꯟ ꯃꯆꯥ ꯃꯔꯤ ꯑꯃ ꯃꯉꯥ ꯑꯃ ꯂꯧꯕꯤꯔꯒꯦ
ꯑꯩ ꯑꯗꯨ ꯃꯔꯤ ꯃꯉꯥ ꯑꯩꯅ ꯍꯥꯏꯕ ꯑꯅꯤꯈꯛ ꯂꯣꯏꯁꯦ ꯍꯥꯏꯕ ꯑꯆꯧꯕ ꯖꯥꯇꯣ
ꯑꯥ
ꯑꯗꯨꯅ ꯐꯩꯌꯦꯕ ꯌꯥꯝ ꯂꯧꯔꯒꯀꯣ ꯃꯆꯤꯟꯖꯥꯛꯇꯣ ꯊꯥꯛ ꯄꯥꯁꯨ ꯌꯥꯝ ꯋꯥꯏꯑꯦꯕ ꯑꯩꯈꯣꯏ ꯃꯤ ꯍꯦꯟꯅꯀꯣ ꯆꯥꯏꯌꯦꯕꯀꯣ ꯑꯩꯅ ꯇꯔꯥ ꯍꯥꯞꯄ ꯃꯇꯝꯗ ꯀꯦꯖꯤ ꯑꯅꯤ ꯑꯅꯤ ꯆꯥꯔꯛꯄ ꯀꯥꯟꯗꯗꯤ ꯀꯦꯖꯤꯗ ꯁꯦꯚꯦꯟꯇꯤ ꯁꯦꯚꯦꯟꯇꯤ ꯆꯥꯔꯛꯄ ꯀꯥꯟꯗ ꯀꯣ ꯋꯥꯟ ꯐꯣꯔꯇꯤꯒꯤꯗꯣ ꯅꯣꯡꯃꯈꯛꯅꯦꯕ ꯑꯗꯨ ꯑꯣꯏꯕꯒꯤ ꯑꯩ ꯇꯣꯛꯈ꯭ꯔꯕꯅꯦꯕ
ꯊꯨꯅ ꯆꯥꯎꯍꯟꯅꯤꯡꯉꯦ ꯑꯩꯈꯣꯏꯗꯤꯀꯣ ꯑꯗꯨ ꯊꯨꯅ ꯆꯥꯎꯍꯟꯅꯤꯡꯉꯥꯏ ꯍꯥꯏꯔꯗꯤ ꯃꯆꯤꯟꯖꯥꯛꯇꯨ ꯌꯥꯝꯕ ꯃꯈꯩ ꯃꯣꯏꯗꯤ ꯆꯥꯎꯕ ꯍꯦꯜꯂꯦ ꯑꯗꯨꯅꯗꯤ ꯃꯥꯆꯤꯟꯖꯥꯛꯇꯨꯗꯤ ꯊꯥꯛꯄ ꯉꯝꯗ꯭ꯔꯦ
ꯑꯆꯥꯎꯕ ꯖꯥꯠꯇꯣ ꯑ ꯑꯉꯥꯎꯕꯗꯣ ꯌꯦꯟ ꯑꯉꯥꯎꯕ ꯑꯃ ꯂꯩꯗꯅ
ꯑꯣ ꯂꯣꯇꯥꯁꯀꯤ ꯍꯥꯏꯕ꯭ꯔꯥ
ꯅꯣꯇꯁ ꯄꯣꯂꯤꯁꯇꯔ ꯍꯥꯏꯕ꯭ꯔꯥ ꯀꯔꯤꯔꯥ ꯈꯪꯗꯦ ꯑꯗꯨ ꯈꯣꯏꯗꯣ ꯆꯥꯎꯕꯅꯤꯅ ꯑꯅꯤꯈꯛ ꯂꯣꯏꯔꯒ ꯑꯩꯈꯣꯏꯒꯤ ꯆꯥꯛ ꯈꯔ ꯈꯔ ꯂꯦꯝꯕꯗꯨ ꯆꯥꯍꯜꯂꯒ ꯂꯣꯏꯔꯁꯦꯅ ꯈꯜꯂꯒꯗꯤ ꯂꯩꯕꯅꯤ ꯈꯪꯗꯦꯅꯦ
ꯆꯀꯥꯗꯤ ꯌꯥꯝ ꯂꯩꯌꯦ ꯑꯗꯨꯒꯨꯝꯕ ꯌꯦꯟꯗꯣ ꯂꯣꯏꯔꯗꯤꯀꯣ ꯑꯁ ꯆꯥꯛꯁꯦ ꯑꯗꯨꯝ ꯄꯨꯨꯊꯣꯛꯄꯗꯣ ꯄꯝꯃꯨꯏꯌꯦꯕꯥ
ꯄꯥꯥꯟꯅꯅꯥ ꯉꯥꯅꯨꯗꯤ ꯑꯩꯈꯣꯏ ꯌꯥꯗꯦ ꯃꯅꯥꯝ ꯀꯟꯃꯟꯕꯒꯤ
ꯉꯥꯅꯨ ꯂꯣꯏꯒꯅꯨ ꯅꯣꯏ ꯅꯝꯊꯤꯒꯅꯤ ꯌꯥꯗꯦ ꯂꯣꯏꯒꯅꯨ ꯑꯗꯨ ꯁꯔꯨꯛꯄꯨꯗꯤ ꯌꯦꯟꯗꯣ ꯑꯃ ꯑꯅꯤꯈꯛ ꯇ ꯑꯣꯏꯔꯤꯁꯨ ꯂꯣꯏꯌꯨ ꯌꯦꯟꯗꯤ ꯂꯣꯏꯕꯗꯨꯅ